ꯆꯥꯛ ꯆꯥꯔꯕꯣ
ꯎꯝ ꯆꯥꯗ꯭ꯔꯤꯗ
ꯍꯥꯥ
ꯆꯥꯗꯔꯤꯌꯦ
ꯊꯦꯡꯉꯤꯅ
ꯑꯧ ꯊꯦꯡꯉꯦ
ꯀꯩꯗꯧꯔꯤꯒꯤꯅꯣ
ꯀꯝꯄꯌ꯭ꯨꯇꯔ ꯀ꯭ꯂꯥꯁꯇ ꯂꯩꯔꯝꯕ ꯎꯝ ꯐꯝꯃ
ꯑꯣ
ꯅꯪꯗꯤ
ꯑꯩ ꯑꯩꯁꯨ ꯑꯗꯨꯝ ꯂꯩꯗ ꯑꯩꯁꯨ ꯍꯤꯞꯄꯒ ꯂꯩ
ꯑꯣ ꯆꯥꯔꯕꯣ
ꯆꯥꯔꯦ
ꯀꯩ ꯏꯟꯖꯥꯡ
ꯗꯥꯜ ꯆꯥꯏꯗ
ꯃꯥꯟ ꯅꯩꯅꯦ
ꯍꯣꯏ
ꯀꯥꯅꯥ ꯊꯣꯡꯕꯔꯣ
ꯍꯥꯥ
ꯀꯅꯥꯅ ꯊꯣꯡꯕꯅꯣ
ꯏꯅꯦꯅ ꯊꯣꯡꯉꯦ ꯉꯁꯤꯗꯤ
ꯅꯪꯗꯤ ꯀꯅꯥꯅ ꯊꯣꯡꯕꯤꯕ꯭ꯔꯥ
ꯑꯣ ꯑꯩꯩꯅ ꯊꯣꯡꯉꯦ
ꯑꯩꯁ ꯍꯥꯎꯔꯝꯃꯅꯤꯅꯦ
ꯎꯝ ꯍꯥꯎꯔꯝ ꯈꯪꯗꯦ ꯄꯪꯊꯣꯡ ꯊꯣꯡꯖꯟꯕꯅꯤ
ꯎꯝ
ꯅꯁꯥ ꯉꯝꯗꯕ꯭ꯔꯣ ꯇꯨꯝꯃꯒ ꯂꯩꯕꯕꯨ
ꯊꯕꯛ ꯂꯩꯇꯕꯒꯤ ꯍꯧꯖꯤꯛꯇꯤ ꯅꯣꯡꯁꯨ ꯈꯔ ꯆꯨꯋꯦ
ꯐꯩꯅꯦ
ꯎꯝ
ꯅꯣꯡ ꯆꯨꯨꯏꯌꯦ ꯍꯥꯏꯕ꯭ꯔꯣ ꯅꯪꯒꯤꯗ
ꯍꯣꯏ
ꯅꯨꯡꯉꯥꯏꯔꯕꯅꯤ
ꯎꯝ ꯅꯣꯏꯗꯗꯤ ꯆꯨꯗꯕ꯭ꯔ
ꯎꯝ ꯆꯨꯗꯦꯗ ꯅꯣꯡꯒꯁꯦ ꯆꯨꯔꯛꯇꯕ ꯃꯥꯜꯂꯦ ꯆꯨꯨꯔꯗꯤ ꯐꯔꯅꯤ ꯈꯟꯕꯅꯤ ꯑꯗꯣ ꯆꯨꯔꯛꯇꯦ
ꯎꯝ ꯅꯣꯡ ꯆꯨꯔꯗꯤ ꯅꯨꯡꯉꯥꯏꯌꯦ ꯊꯕꯛꯁꯨ ꯇꯧꯗꯦ ꯑꯗꯨꯝ ꯇꯨꯝꯃꯒ ꯂꯩꯅꯤ
ꯐꯩꯗ ꯑꯗꯨꯅꯁꯨ
ꯎꯝ ꯉꯁꯤꯗꯤ ꯂꯩꯒꯦꯔ ꯆꯠꯀꯦꯔ
ꯎꯝ ꯂꯩꯒꯅꯤ ꯊꯕꯛ ꯂꯣꯏ ꯂꯣꯏꯔꯕꯅꯤꯅ
ꯑꯣ
ꯁꯨꯝ ꯇꯤꯚꯤꯗ ꯗꯤꯜ ꯂꯦꯜꯂꯅꯤ
ꯑꯣ ꯕꯣꯜꯒ ꯌꯦꯡꯕ꯭ꯔꯥ
ꯌꯦꯡꯗꯦꯗ ꯕꯣꯜꯒ ꯄꯛꯅꯗ꯭ꯔꯦ
ꯅꫭꯏꯅꯤ ꯑꯗꯨꯝ ꯌꯨꯝꯗ ꯂꯩꯕꯗꯣ
ꯍꯣꯏ ꯗꯨꯝ ꯂꯩ
ꯐꯩ ꯐꯩ
ꯀꯅꯥ ꯀꯅꯥ ꯂꯩꯕ꯭ꯔꯣ ꯅꯪꯕꯨ
ꯆꯥꯒꯅꯤ
ꯎꯝ
ꯏꯆꯥ ꯅꯨꯄꯥ ꯑꯥꯎ ꯏꯆꯥ ꯅꯨꯄꯥꯒ
ꯑꯣ ꯄꯩ ꯐꯩ
ꯅꯪꯗꯤ
ꯑꯩꯕꯨꯗꯤ ꯏꯊꯟꯗ ꯅꯩꯌꯦꯅ ꯁꯨꯝ ꯃꯤ ꯂꯥꯛꯇꯕꯅꯤꯅ
ꯎꯝ ꯅꯃꯥꯒ ꯅꯄꯥꯒꯗꯤ ꯀꯗꯥꯏ ꯆꯠꯈꯤꯕ꯭ꯔꯥ
ꯃꯣꯏꯆꯦ ꯌꯨꯝꯗ ꯂꯩꯔꯝꯒꯅꯤ
ꯅꯪꯅ ꯔꯦꯟꯗ ꯂꯩꯕ
ꯅꯠꯇꯦꯗ ꯀꯝꯄ꯭ꯨꯇꯔ ꯄꯥꯏ ꯂꯩꯕ ꯑꯗꯨ
ꯑꯣ ꯅꯨꯉꯥꯏꯔ‌ꯦꯅ ꯑ
ꯊꯕꯛ ꯂꯩꯕ ꯑꯗꯨꯒꯤ ꯁꯨꯝ
ꯎꯝ
ꯇꯧꯔꯝꯕꯅꯤꯗ
ꯑꯣ
ꯆꯥꯛ ꯆꯕꯁꯨ ꯌꯥꯝ ꯊꯨꯏꯅꯦ ꯅꯣꯏꯁꯦ ꯉꯟꯅ ꯉꯟꯅ ꯆꯥꯏꯀꯣ
ꯑꯁ ꯉꯟꯅ ꯉꯟꯅ ꯆꯥꯕꯅꯤ ꯄꯨꯡ ꯇꯔꯦꯠ ꯑꯗꯨꯋꯥꯏꯗ ꯆꯥꯕꯅꯦ ꯑꯩꯈꯣꯏꯗꯤ
ꯄꯩꯅ‌ꯦ
ꯑꯁ ꯄꯥꯇꯦꯗ ꯉꯟꯅ ꯍꯧꯒꯠꯀꯅꯤ
ꯎꯝ ꯍꯝ
ꯉꯟꯅ ꯆꯥꯒꯅꯤ ꯉꯟꯅ ꯊꯕꯛ ꯆꯠꯀꯅꯤ
ꯐꯩ ꯗꯨꯅ ꯑꯩꯈꯣꯏꯗꯤ ꯆꯠꯇꯦꯗ ꯇꯤꯚꯤꯗ ꯅꯠꯇ꯭ꯔꯒ ꯑꯁ ꯖꯨꯝ ꯗꯤꯜꯂꯦꯜꯂ ꯂꯩꯕꯗꯨꯒꯛ ꯉꯥꯥꯏ
ꯎꯝ
ꯑꯁ ꯃꯔꯛ ꯃꯔꯛꯇꯁꯨ ꯌꯥꯗꯦꯅꯦ ꯇꯤꯚꯤ
ꯇꯤꯚꯤꯁꯨ ꯌꯥꯡꯅꯤꯡꯗꯦꯗ ꯍꯧꯖꯤꯛꯀꯥꯟꯁꯦ
ꯑꫭ
ꯅꯍꯥꯟꯕꯨꯗꯤ ꯇꯤꯚꯤ ꯌꯥꯝ ꯌꯥꯡꯅꯤꯡꯉꯦꯕ
ꯑꯥ
ꯍꯧꯖꯤꯀꯥꯟꯁ‌ꯦ ꯇꯤꯚꯤ ꯄꯝꯗ꯭ꯔꯦ
ꯕꯤꯠ ꯂꯩꯔꯗꯤ ꯑꯗꯨꯝ ꯄꯥꯝꯃꯦꯗ ꯑꯗꯨ ꯅꯠꯇꯔꯗꯤ ꯎꯝ ꯀꯥꯏꯗꯩ
ꯇꯤꯚꯤ ꯌꯥꯡꯅꯤꯡ ꯌꯦꯡꯅꯤꯡ ꯑꯩꯗꯤ ꯌꯦꯡꯅꯤꯡꯗꯦ ꯑꯥꯕꯁꯗꯇꯥꯏꯁꯇꯨ ꯑꯦꯠꯚꯔꯇꯥꯏꯁ ꯊꯣꯛꯂꯗꯤ ꯁꯥꯎꯅꯤꯡꯕ
ꯍ
ꯂꯣꯏꯔꯦꯌꯦ ꯑꯗꯨ ꯋꯥꯛꯇꯨꯗꯤ
ꯁꯪ ꯌꯥꯝ ꯁꯥꯡꯉꯦ ꯑꯗꯨꯅ ꯑꯦꯕꯇꯥꯏꯁꯨ ꯃꯤꯅꯤꯠ ꯃꯔꯤ ꯃꯉꯥ ꯊꯣꯛꯑꯦ ꯑꯗꯨꯅ
ꯎꯝ
ꯑꯗꯨꯒꯤ ꯏꯁ ꯉꯥꯏꯕ ꯉꯝꯗꯦꯗ
ꯍꯣꯏ ꯃꯔꯛ ꯃꯔꯛꯆꯦ ꯑꯗꯨꯃꯥꯏꯅ ꯇꯧꯋꯤꯗ
ꯎꯝ ꯐꯣꯟ ꯂꯩꯕꯅꯤꯅꯀꯣ ꯇꯤꯚꯤꯁꯦ ꯄꯥꯝꯗ꯭ꯔꯦꯗ ꯍꯧꯖꯤꯛꯀꯥꯟꯗꯤ ꯐꯣꯟꯗ ꯑꯣꯏꯅ ꯅꯨꯡꯉꯥꯏꯌꯦꯕ
ꯎꯝ ꯑꯗꯣꯕꯨꯗꯤ ꯆꯨꯝꯕ
ꯕꯣꯔꯤꯡ ꯌꯥꯝ ꯆꯨꯗ꯭ꯔꯣ ꯅꯣꯏꯕꯣ
ꯑꯁ ꯕꯣꯔꯤꯡ ꯆꯨꯏꯗ
ꯍꯝ ꯕꯣꯔꯤꯡꯁꯨꯨꯗꯥꯏ
ꯀꯣꯏꯕ ꯆꯠꯁꯦ ꯍꯥꯏꯔꯁꯨ ꯀꯣꯏꯐꯝ ꯂꯩꯇꯦ
ꯎꯝ ꯃꯥꯅꯤꯅꯦ ꯍꯥꯏꯖꯤꯛ ꯃꯇꯝꯁꯦ ꯑꯥꯁ ꯌꯥꯝ ꯃꯦꯟꯒꯥ ꯇꯥꯗꯦ ꯗ
ꯎꯝ ꯅꯪꯗꯤ ꯕꯖꯥꯔꯗꯔꯥ ꯐꯥꯝꯕꯁꯦ ꯀꯝꯄ꯭ꯌꯨꯇꯔ
ꯅꯠꯇꯦꯗ ꯌꯨꯝꯗꯅ
ꯌꯨꯝꯗ ꯀꯝꯄ꯭ꯌꯨꯇꯔ ꯄꯥꯏꯔꯒ ꯀꯔꯤ ꯀꯔꯤ ꯇꯧꯕ꯭ꯔꯅꯦ
ꯍ ꯖꯁ ꯀꯩ ꯍꯥꯏꯅꯤ ꯄ꯭ꯔꯣꯒꯥ꯭ꯔꯒꯥꯃꯤꯡꯒꯨꯝꯕ ꯁꯦꯝꯕ ꯇꯧꯔꯝꯕꯅꯤꯗ ꯁꯨꯝ
ꯑꯣ ꯅꯨꯡꯉꯥꯏꯔꯦꯅꯦ
ꯅꯨꯡꯉꯥꯏꯇꯦꯗ
ꯋꯥꯕ꯭ꯔꯥ
ꯑ ꯋꯥꯕꯁꯨ ꯅꯠꯇꯦꯗ ꯕꯣꯔꯤꯡ ꯑꯣꯏꯕꯗꯣ
ꯎꯝ
ꯑꯉꯥꯟꯕ ꯃꯐꯝꯗ ꯑꯗꯨꯝ ꯐꯝ ꯂꯩꯕꯅꯤꯅꯦꯀꯣ
ꯑ
ꯃꯤꯇꯤ ꯐꯖꯔꯅꯤ
ꯎꯝ
ꯑꯗꯨꯒꯤꯅꯤ ꯗ
ꯁꯟ ꯁꯟꯒ꯭ꯂꯥꯁ ꯍꯥꯕꯔꯒ ꯐꯥꯃꯦ
ꯍꯨꯝ ꯍꯨꯝ
ꯏꯁꯄꯦꯛ ꯑꯃꯨꯕꯗꯣ
ꯑꯗꯨꯃꯥꯏꯅꯒꯥ ꯐꯝꯃꯗꯤ ꯏꯃꯥꯏ ꯃꯥꯏ ꯐꯖꯔꯅꯤ
ꯎꯝ ꯄꯨꯡ ꯀꯌꯥꯗ ꯆꯥꯛ ꯆ꯭ꯔꯒꯦꯔꯥ ꯅꯣꯏꯗꯤ
ꯈꯪꯗꯦꯗ ꯄꯨꯡ ꯀꯌꯥ ꯑꯗꯨꯋꯥꯏ ꯆꯥꯗꯣꯏꯅꯤ ꯑꯩ ꯑꯩ ꯂꯥꯛꯑꯗꯤ ꯑꯗꯨꯝ ꯆꯥꯔꯅꯤ ꯃꯇꯥꯡ ꯀꯩ ꯑꯥꯏꯅꯤ ꯆꯞ ꯆꯥꯕꯗꯤ ꯂꯩꯇꯦꯗ ꯁꯤꯗ ꯆꯥꯒꯅꯤ ꯁꯤ ꯆꯥꯒꯅꯤ ꯍꯥꯏꯕꯗꯣ
ꯎꯝ
ꯅꯣꯡ ꯇꯥꯌꯦ ꯍꯥꯏꯕ꯭ꯔꯣ ꯅꯣꯏ ꯍꯧꯖꯤꯛꯁꯦ
ꯍꯧꯖꯤꯛꯊꯤ ꯈꯔ ꯐꯥꯔꯦ
ꯑꯣ ꯑꯣ
ꯑꯪꯅꯤꯗ ꯑꯃꯨꯛꯀ ꯇꯥꯅꯤ ꯑꯃꯨꯛꯀ ꯐꯥꯒꯅꯤ
ꯑꯩꯈꯣꯏꯖꯤ ꯇꯥꯗꯦꯅꯦ ꯅꯨꯡꯉꯥꯏꯕꯅꯤꯅꯦ
ꯎꯝ
ꯅꯣꯡ ꯇꯥꯕꯤꯔꯤ ꯅꯨꯡꯉꯥꯏꯗꯧꯕ ꯑꯁ ꯅꯨꯡꯁꯥ ꯁꯥꯥꯕꯅꯤꯅ ꯑꯁ
ꯌꯥꯝ ꯁꯥꯕ꯭ꯔꯣ
ꯑꯣ
ꯅꯨꯡꯁꯥ ꯁꯥꯔꯗꯤ ꯂꯩꯕ ꯅꯨꯡꯉꯥꯏꯇꯦꯀꯣ
ꯎꯝ
ꯁꯥꯃꯟꯕꯗꯨ ꯐꯦꯟ ꯎꯪꯉꯁꯨ ꯌꯥꯗꯦꯕ
ꯎꯝ
ꯑꯗꯨꯅ ꯑꯁ ꯅꯨꯡꯁꯥꯁꯦ ꯄꯥꯝꯗ꯭ꯔꯦꯅ ꯑꯃꯔꯣꯝꯗ ꯍꯥꯏꯔꯗꯤ
ꯎꯝ ꯅꯣꯡꯃ ꯀꯣꯏꯔꯥꯎꯅꯦ ꯑꯩꯈꯣꯏꯗ
ꯌꯦꯡꯁꯦ
ꯌꯦꯡꯁꯦ ꯍꯥꯏꯌꯦꯅꯦ ꯍꯣꯏ ꯅꯣꯏꯗꯤ ꯂꯥꯎꯒ ꯇꯥꯎ ꯂꯩꯇꯕ꯭ꯔꯣ
ꯀꯔꯤꯕ
ꯂꯥꯎ ꯂꯥꯎ
ꯂꯥꯎ ꯂꯥꯎ ꯇꯧꯗꯕ꯭ꯔꯣꯕ ꯆꯠꯇꯕ꯭ꯔꯣꯕ
ꯆꯠꯇꯦꯗ ꯂꯩꯕꯨ ꯂꯩꯇꯦ
ꯄ꯭ꯂꯥꯎꯗꯣ ꯄꯨꯕꯤꯒꯅꯨ ꯃꯥ ꯂꯥꯛꯎ ꯀꯣ
ꯎꯝ
ꯑꯩꯈꯣꯏꯗꯤ ꯂꯥꯎ ꯌꯥꯝ ꯂꯩꯌꯦ
ꯐꯩꯅꯦ
ꯂꯥꯎ ꯂꯤꯡꯕ ꯍꯥꯏꯕ꯭ꯔꯥ
ꯍꯩꯗ ꯑꯗꯨꯕꯨꯗꯤ
ꯑꯗꯨꯗꯤ ꯂꯥꯛꯑꯣꯅ
ꯎꯝ ꯅꯣꯡ ꯃꯇꯝ ꯂꯩꯔꯗꯤ ꯂꯥꯛꯀꯦ
ꯎꯝ
ꯂꯩꯇꯗꯤ ꯂꯥꯛꯇ꯭ꯔꯦ
ꯅꯣꯏꯗꯤ ꯊꯕꯛ ꯌꯥꯝ ꯀꯟꯕꯅꯤꯅ
ꯎꯝ
ꯃꯇꯝ ꯂꯩꯔꯔꯣꯏꯗ
ꯃꯇꯝꯖꯦ ꯇꯝ ꯉꯝꯄꯣꯠ ꯅꯠꯇꯦꯅꯦꯍꯦ ꯑꯁ ꯅꯣꯡꯉꯥꯜꯂꯦ ꯇꯨꯝꯅꯤꯡꯉꯦ ꯅꯨꯡꯗꯥꯡ ꯑꯣꯏꯔꯦ ꯇꯨꯝꯅꯤꯡꯉꯦ ꯌꯥꯗꯦꯅꯦ
ꯎꯝ
ꯈꯪꯗ꯭ꯔꯦꯗ ꯇꯨꯝꯅꯤꯡꯕꯒꯤ ꯂꯩꯥꯏꯅꯥ ꯑꯁꯤꯅ
ꯁꯦꯡꯕꯅꯦ ꯇꯨꯝꯕꯁꯦ ꯄꯦꯟꯗꯦ